ꯇꯕ꯭ꯔꯣ
ꯍꯣꯏ ꯇꯥꯏꯌꯦ
ꯇꯨꯃꯤ ꯃꯤ ꯃꯥꯂꯤꯗ
ꯑꯥ ꯇꯨꯃꯗꯦ
ꯆꯥꯛ ꯏꯁꯤꯡ ꯆꯥꯔꯕꯣ
ꯆꯥꯗꯔꯤ ꯅꯣꯏꯗꯤ ꯆꯥꯈ꯭ꯔꯦ
ꯆꯥꯛ ꯆꯥꯗ꯭ꯔꯤ ꯑꯉꯥꯡ ꯇꯨꯏꯁꯟ ꯍꯜꯂꯛꯄꯗ ꯉꯥꯏꯔꯤ ꯉꯥꯏꯍꯥꯛ ꯂꯩꯔ ꯆꯥꯔꯗꯝꯅꯤ
ꯎꯝ
ꯀꯩ ꯀꯩ ꯀꯩ ꯂꯝꯗꯩꯅꯣ
ꯇꯥꯕꯔꯣ
ꯀꯔꯤ
ꯀꯩ ꯂꯝꯗꯩꯅꯣ
ꯑꯥ ꯆꯟꯗꯦꯟ ꯂꯣꯝꯗ
ꯑꯣ ꯆꯥꯟꯗꯦꯜ ꯆꯥꯟꯗꯦꯜꯗ ꯂꯩꯌꯤꯔꯣ ꯀꯥꯏ ꯏꯝꯐꯥꯜꯗ ꯂꯩꯕ꯭ꯔꯣ
ꯑꯝ ꯆꯥꯟꯗꯦꯂꯗ ꯂꯩꯌꯦ
ꯀꯩꯀꯩ ꯍꯣꯠꯅꯔꯤꯕ ꯍꯧꯖꯤꯛ
ꯍꯥꯥ
ꯀꯩꯀꯩ ꯍꯣꯠꯅꯔꯤꯒꯦ ꯍꯧꯖꯤꯛꯄꯣ
ꯅꯪꯅ ꯉꯥꯡꯕꯗꯣ ꯁꯦꯡꯅ ꯇꯥꯗꯦ ꯑꯃꯨꯛ ꯍꯥꯏꯌꯣ
ꯀꯩ ꯀꯩ ꯍꯣꯠꯅꯔꯤꯒꯦ ꯍꯥꯏꯕ ꯍꯧꯖꯤꯛꯄꯣ
ꯑꯥ ꯀ꯭ꯔꯤꯁꯨ ꯍꯣꯠꯅꯗꯦ ꯀꯣꯂꯦꯖ ꯂꯣꯏꯔꯒ ꯑꯉꯥꯡ ꯇꯨꯏꯁꯟ ꯇꯧꯔꯒ ꯂꯩꯌꯦ
ꯀꯃꯥꯏꯅ ꯇꯧꯔꯤ ꯍꯧꯖꯤꯛ ꯆꯥꯕ ꯊꯛꯄꯗꯤ ꯍꯥꯎꯔꯤꯕꯣ ꯍꯧꯖꯤꯛ ꯀꯥꯂꯦꯟ ꯌꯧꯁꯜꯂꯛꯄꯁꯤꯁꯨ ꯆꯥꯕ ꯊꯛꯄ ꯍꯥꯎꯔꯤꯕꯣ
ꯑꯁ ꯍꯥꯎꯇꯦ ꯃꯔꯛ ꯃꯔꯛꯇ ꯍꯥꯎꯋꯦ ꯃꯔꯛ ꯃꯔꯛꯇ ꯍꯥꯎꯇꯦ
ꯎꯝ ꯎꯝ ꯆꯥꯟꯗꯦꯜ ꯀꯔꯋꯥꯏ ꯖꯒꯥꯗꯩ ꯑꯣꯏꯗꯣꯏꯅꯣ
ꯎꯝ ꯀꯣꯝꯂꯥꯊꯥꯕꯤ ꯈꯪꯕ꯭ꯔꯥ
ꯑꯥ ꯀꯣꯝꯂꯊꯥꯕꯤ ꯈꯪꯉꯦ
ꯆꯥꯟꯗꯦꯜꯗꯤ ꯌꯧꯗꯦꯕ ꯑꯗꯨꯝ ꯃꯤꯅ ꯍꯪꯕ ꯀꯥꯟꯗꯗꯤ ꯆꯥꯟꯗꯦꯜ ꯔꯣꯝꯗ ꯑꯗꯨꯝ ꯍꯥꯏꯕꯗꯣ
ꯎꯝ
ꯑꯩꯈꯣꯏꯅ ꯂꯩꯕꯗꯤ ꯀꯣꯝꯂꯥꯊꯥꯕꯤ ꯃꯅꯥꯛꯇ ꯅ ꯀꯣꯝꯂꯥꯊꯥꯕꯤ ꯆꯪꯂꯒ
ꯑꯣ ꯑꯣꯀꯦ
ꯅꯣꯏꯗꯤ
ꯑꯩꯗꯤ ꯀꯩꯅꯣꯗꯩꯅꯦ ꯋꯥꯡꯖꯤꯡꯗꯒꯤ
ꯑꯣ ꯎꯝ
ꯆꯥꯟꯗꯦꯜꯁꯦ ꯊꯥꯏꯅ ꯂꯥꯛꯑꯝꯕꯅꯦ ꯑꯩꯈꯣꯏ ꯃꯥꯁꯨ ꯆꯥꯟꯗꯦꯜꯗ ꯑꯣꯖꯥ ꯑꯣꯏꯌꯦꯕꯀꯣ
ꯑꯥ
ꯑꯗꯨꯒꯤ ꯍꯧꯖꯤꯛꯄꯨꯗꯤ ꯄꯥꯛ ꯂꯥꯛꯈꯤꯗ꯭ꯔꯦ ꯂꯥꯟ ꯅꯨꯡ ꯂꯩꯈꯤꯕꯗꯩ ꯇꯟꯁꯨ ꯇꯟꯕ ꯆꯠꯄꯗꯣ
ꯀ꯭ꯔꯤꯁꯀꯨꯟꯅꯦ ꯑꯦ ꯀꯔꯤ ꯀꯣꯂꯦꯁ
ꯁ꯭ꯀꯨꯜꯗꯤ ꯁ꯭ꯀꯨꯜꯅꯦꯕꯀꯣ
ꯑꯥ
ꯀꯩꯅꯣꯒꯤ ꯍꯥꯏꯇꯥꯔꯦ ꯃꯣꯏ ꯁꯔꯀꯥꯔꯒꯤ ꯁ꯭ꯀꯨꯜ ꯀꯣꯂꯦꯁꯇꯤ ꯅꯠꯇꯦ ꯄ꯭ꯔꯥꯏꯃꯥꯔꯤ ꯁ꯭ꯀꯨꯜꯒꯨꯝꯕ ꯑꯗꯨꯒꯨꯝꯕꯒꯤ ꯑꯣꯖꯥꯗꯣ ꯑꯦ ꯗꯤ ꯁꯤꯒꯤ ꯆꯥꯟꯗꯦꯜ ꯑꯦ ꯗꯤ ꯁꯤ ꯍꯥꯏꯇꯥꯔꯦ
ꯎꯝ ꯑꯗꯨ ꯂꯩꯕ
ꯑꯥ ꯍꯧꯖꯤꯛꯄꯨꯗꯤ ꯆꯠꯇ꯭ꯔꯦ ꯐꯖꯅ ꯍꯧꯖꯤꯛꯄꯨꯗꯤ ꯀꯩꯅꯣꯗ ꯃꯐꯝꯗꯨ ꯁꯤꯒꯤ ꯍꯩꯔꯣꯛ ꯃꯃꯥꯡꯒꯤ ꯀꯔꯣꯡꯊꯦꯜꯗꯣ
ꯎꯝ
ꯑꯗꯨꯗ ꯇꯥꯍꯜꯂꯦꯕꯀꯣ ꯑꯅꯛꯄꯗ
ꯎꯝ
ꯍꯥꯟꯅꯗꯤ ꯀꯔꯥꯏ ꯀꯔꯥꯏꯗꯅꯣ ꯌꯥꯝ ꯇꯥꯔꯝꯕꯅꯤ ꯑꯔꯥꯞ ꯑꯔꯥꯞ ꯄꯥ ꯃꯐꯝꯗ ꯆꯥꯟꯗꯦꯜ ꯗꯤꯁꯇ꯭ꯔꯤꯛ ꯑꯣꯏꯕ
ꯑꯣ ꯀ꯭ꯔꯤꯁꯥꯡ ꯊꯣꯡꯕ ꯅꯣꯏꯒꯤ
ꯍꯥ ꯀꯔꯤ ꯍꯥꯏꯄ
ꯀꯔꯤ ꯏꯟꯁꯥꯡ ꯊꯣꯡꯕ꯭ꯔꯕꯥ
ꯑꯥ ꯊꯣꯡ ꯆꯥꯛ ꯊꯣꯡꯗ꯭ꯔꯤꯌꯦ
ꯑꯣ ꯅꯊꯟꯗ ꯂꯩꯕ꯭ꯔꯣ
ꯑꯥ ꯏꯊꯟꯇ ꯂꯩꯌꯦ ꯁꯤ ꯀꯩꯅꯣꯗ ꯂꯩꯕꯅꯦ ꯑꯥ ꯑꯦꯝ ꯌꯨꯗ
ꯑꯣ
ꯉꯍꯥꯛ ꯂꯩꯔ ꯊꯣꯡꯉꯅꯤ ꯁꯨꯝ ꯉꯜꯂꯤꯅ
ꯑꯦꯝ ꯎ ꯇꯝꯕ꯭ꯔꯣ
ꯄꯤ ꯑꯩꯆꯗꯤ ꯇꯧ
ꯑꯣ
ꯑꯦꯝ ꯑꯦ ꯂꯣꯏꯈ꯭ꯔꯦ
ꯎ ꯃꯥꯁꯇꯔꯗꯤ ꯇꯧꯗ꯭ꯔꯕꯣ
ꯃꯥꯁꯇꯔꯁꯦ ꯇꯧꯗ꯭ꯔꯤ
ꯇꯧꯊꯣꯛꯍꯧꯗꯅ ꯉꯜꯂꯤꯀꯥꯟꯗ
ꯎꯝ ꯍꯣꯏ ꯑꯗꯨꯅꯦ
ꯀꯔꯤ ꯁꯕꯖꯦꯛꯇ ꯇꯧꯔꯛꯀꯦ
ꯑꯩꯗꯣ ꯎꯝ ꯑꯦꯂꯚꯦꯜꯒ ꯇꯨꯋꯦꯜꯐꯇꯤ ꯀꯃꯔꯁꯇ ꯇꯧꯋꯦꯕ
ꯑꯥ
ꯑꯗꯨꯒ ꯑꯃꯨꯛꯀ ꯕꯤ ꯑꯦꯗ ꯑꯥꯔꯠꯁꯇ ꯁꯤꯟꯕ
ꯎꯝ ꯑꯩ ꯑꯩꯁꯨ ꯀꯃꯔꯁꯅꯦ ꯃꯥꯁ ꯀꯃꯔꯁꯇ ꯂꯣꯏꯔꯤꯅꯤ ꯃꯥꯁꯇꯔ
ꯑꯥ ꯌꯥꯏꯅꯦ ꯑꯗꯨꯗꯤ ꯅꯨꯡꯉꯥꯏ ꯀꯃꯔꯁꯦ ꯑꯗꯨꯝ ꯋꯥꯏꯑꯦ
ꯋꯥꯗꯦꯍꯦ
ꯅꯪ ꯍꯥꯏꯕꯒꯤꯅꯦ
ꯑ ꯍꯩꯕ ꯍꯩꯇꯕꯩ ꯅꯠꯇꯕ ꯀꯩꯁꯨ ꯌꯥꯝ ꯀꯟꯅ ꯋꯥꯕ ꯑꯣꯏꯗꯦꯕ
ꯍꯣꯏ ꯑꯩꯗꯤ ꯄꯥꯝꯗꯕ ꯄꯥꯝ ꯏꯌꯥꯝꯕꯅ ꯅꯝꯐꯨꯅ ꯂꯧꯍꯟꯕ
ꯑꯣ ꯀꯃꯔꯁ ꯎꯝ ꯀꯃꯔꯁ ꯑꯦꯂꯚꯦꯟ ꯇꯨꯋꯦꯜꯐꯇꯤ ꯀꯥꯏ ꯇꯝꯃꯛꯀꯦ
ꯑꯥ ꯇꯤꯖꯤꯗ
ꯑꯣ ꯇꯤꯖꯤꯗ ꯑꯣꯀꯦ ꯑꯩꯅ ꯑꯃꯨꯛ ꯁꯤꯒꯤ ꯄꯥꯎꯅꯥ ꯕꯖꯥꯔꯒꯤꯗ ꯀꯃꯔꯁ ꯀꯤ ꯁ꯭ꯀꯨꯜ ꯑꯃ ꯂꯩꯕꯗꯣ ꯈꯪꯕ꯭ꯔꯥ
ꯃꯃꯤꯡ ꯀ꯭ꯔꯤ ꯀꯧꯕ꯭ꯔꯥ
ꯖꯦꯟ ꯃꯍꯥꯕꯤꯔ ꯍꯥꯏꯕꯗꯣ ꯑꯦꯁ ꯇꯤ ꯑꯦꯝꯒꯅ ꯍꯥꯏꯕ ꯑꯃ ꯂꯩꯕꯅꯦ ꯑꯣ ꯑꯗꯨ ꯇꯝꯃꯑꯦ ꯀꯣꯂꯦꯖ ꯂꯣꯏꯕꯗꯤ ꯀꯌꯥꯝ ꯀꯨꯏꯔꯒꯦ
ꯀꯨꯏꯗ꯭ꯔꯤꯗ ꯂꯥꯁ ꯏꯌꯥꯔ
ꯀꯣꯂꯦꯖꯅ ꯒꯥꯏꯗ ꯇꯧꯕ
ꯀꯣꯂꯦꯖꯅ ꯑꯩꯈꯣꯏꯁꯦ ꯎꯝ ꯀꯣꯝꯂꯥꯊꯕꯤꯗ ꯇꯧꯋꯦ
ꯀꯣꯝꯂꯥꯊꯕꯤꯗ ꯑꯩꯅ ꯀꯣꯂꯦꯖ ꯀꯛꯆꯤꯡꯗ ꯇꯧꯔꯛꯄꯅꯦꯕꯀꯣ
ꯑꯥ
ꯑꯗꯨꯒ ꯃꯥꯁꯇꯔꯅ ꯑꯃꯨꯛ ꯁꯤ ꯑꯦꯝ ꯌꯨꯗ ꯇꯧꯕ
ꯑꯣ ꯎꯝ
ꯑꯥꯔꯠꯁ ꯀꯔꯤ ꯁꯕꯖꯦꯛꯇ ꯑꯣꯏ ꯑꯣꯅꯔꯁ ꯇꯧꯔꯛꯀꯦ
ꯑꯩꯗꯣ ꯏꯀꯣꯅꯣꯃꯤꯛꯁꯇ
ꯏꯀꯅꯃꯤꯛꯁꯇ ꯃꯥꯁꯇꯔ ꯇꯧꯊꯣꯛꯎ ꯀꯩꯅꯣ
ꯑꯁ ꯑꯗꯨꯅꯦ ꯇꯧꯁꯤꯔꯥ ꯇꯧꯔꯣꯏꯁꯤꯔꯥ ꯈꯟꯕ
ꯇꯧꯊꯣꯛꯣ ꯉꯜꯂꯤ ꯀꯥꯟ ꯆꯍꯤꯗꯣ ꯍꯥꯏꯗꯤ ꯒꯦꯞ ꯃꯌꯥꯝ ꯂꯩꯈ꯭ꯔꯗꯤꯅꯦ ꯇꯝꯕ ꯇꯜꯂꯛꯀꯅꯦꯕ ꯃꯇꯥꯡ ꯆꯥꯔꯤ ꯀꯥꯟ ꯁꯠ ꯁꯠ ꯇꯧꯊꯣꯛꯍꯧꯕ
ꯇꯧꯁꯨ ꯇꯧꯅꯤꯡꯕ ꯑꯃꯨꯛꯒ ꯇꯟꯁꯨ ꯇꯟꯕ
ꯀꯔꯤ ꯇꯟꯕ ꯌꯨꯝꯗ ꯌꯨꯝ ꯎꯝ ꯑꯗꯨ ꯁꯤ ꯑꯗꯨꯝ ꯇꯧꯔꯒ ꯇꯝꯃꯒ ꯑꯦꯝ ꯌꯨꯗ ꯀꯩꯗ ꯂꯩꯔꯒ ꯀꯣ ꯍꯣꯁꯇꯦꯜꯗ ꯂꯩꯔꯒ ꯑꯗꯨꯝ ꯇꯥꯟꯅꯕ ꯌꯥꯏ ꯊꯕꯛ ꯑꯇꯩ ꯑꯣꯏꯔꯁꯨ ꯆꯍꯤꯁꯨ ꯃꯥꯡꯗꯕ
ꯏꯆꯤꯟ ꯏꯅꯥꯎꯗꯤ ꯀꯌꯥ ꯁꯨꯒꯦ
ꯑꯩꯈꯣꯏꯗꯣ ꯑꯍꯨꯝ
ꯎꯝ ꯀꯣꯝꯂꯥ ꯊꯥꯕꯤꯁꯦ ꯄꯂꯦꯜ ꯑꯗꯣꯝꯗꯒꯤ ꯆꯪꯕ꯭ꯔꯥ ꯀꯩꯅꯣꯝ ꯇꯧꯗꯥꯏꯅꯦ
ꯑꯥ ꯄꯂꯦꯟꯗ ꯆꯪꯉꯦ ꯄꯂꯦꯟ ꯆꯪꯡꯉꯒ ꯆꯥꯟꯗꯦꯜ ꯌꯎꯗꯕꯒꯟꯗ
ꯆꯥꯟꯗꯦꯜꯁꯦ ꯂꯥꯛꯇ ꯀꯨꯏꯔꯦ ꯂꯝꯕꯤꯒꯗꯤ ꯌꯥꯝ ꯐꯕꯅꯦ ꯆꯥꯟꯗꯦꯜ ꯂꯣꯝꯁꯦ
ꯎꯝ ꯍꯧꯖꯤꯛꯇꯤ ꯄꯨꯔꯥ ꯁꯦꯝꯈ꯭ꯔꯦ
ꯁꯦꯝ ꯑꯗꯨꯅꯦ ꯃꯃꯥꯡ ꯂꯥꯟ ꯍꯧꯗ꯭ꯔꯤꯀꯥꯟꯗ ꯂꯥꯛꯑꯝꯃꯦꯕꯀꯣ ꯀꯔꯤꯒꯤ ꯆꯥꯟꯗꯦꯜ ꯀꯔꯤꯅꯣ ꯀꯣꯂꯦꯖ ꯑꯃꯗ ꯑꯦꯁ ꯑꯦ ꯀꯝꯄꯤꯇꯤꯁꯟ ꯑꯃꯒꯤ ꯑꯗꯨꯁꯨ ꯌꯥꯝ ꯐꯥꯍꯧꯔꯦ ꯂꯝꯕꯤꯗꯣ ꯆꯥꯛ ꯏꯁꯤꯡ ꯊꯣꯡꯗ꯭ꯔꯤ
ꯑꯩꯈꯣꯏꯔꯣ
ꯑꯥ
ꯊꯣꯡꯈ꯭ꯔꯦ ꯏꯃꯥꯅ ꯊꯣꯡꯈ꯭ꯔꯦ
ꯀꯔꯤ ꯏꯖꯥꯡ
ꯈꯪ ꯏꯃꯥꯅ ꯀꯔꯤ ꯏꯟꯁꯥꯡ ꯊꯣꯡꯕ꯭ꯔꯥ ꯈꯪꯗꯦ
ꯎꯝ ꯊꯥꯏꯅ ꯑꯥꯏꯃꯣꯜ ꯈꯨꯟꯗꯒ ꯁꯥ ꯆꯥꯕ ꯌꯥꯝ ꯂꯥꯛꯑꯝꯕꯅꯦ ꯂꯥꯟ ꯍꯧꯗ꯭ꯔꯤꯀꯥꯟꯗꯀꯣ
ꯄꯂꯤꯟꯗꯣ
ꯎꯝ ꯑꯗꯨꯗꯣ ꯃꯅꯨꯡꯁꯥꯒꯨꯝꯕ ꯀꯩꯒꯨꯝꯕ
ꯎꯝ ꯃꯅꯨꯡꯗꯗꯤ ꯌꯥꯝ ꯌꯣꯟꯕꯅꯦ
ꯎꯝꯝ
ꯑꯩꯈꯣꯏꯁꯨ ꯕꯖꯥꯔꯒꯨꯝꯕꯗꯤ ꯄꯂꯦꯟꯗ ꯑꯗꯨꯝ ꯆꯠꯂꯦ ꯑꯩꯈꯣꯏꯗꯤ ꯅꯛꯄꯅꯤꯅ
ꯎꯝ ꯊꯧ ꯍꯧꯖꯤꯛ ꯃꯥꯁꯇꯔꯒꯤꯁꯨ ꯐꯣꯝ ꯊꯥꯔꯤꯒꯨꯝ ꯇꯧꯕꯅꯦ ꯑꯦꯝ ꯌꯨꯒꯤ
ꯍꯣꯏ ꯏꯌꯥꯝꯕꯅ ꯅꯍꯥꯟꯁꯨ ꯍꯥꯏꯌꯦꯕ ꯇꯧꯋ ꯍꯥꯏꯅ
ꯑꯥ
ꯑꯗꯨ ꯑꯗꯨꯝ ꯑꯃꯨꯛꯒ ꯇꯝꯅꯉꯥꯏꯗꯣ ꯇꯟꯈ꯭ꯔꯕ
ꯍꯥ ꯍꯥ ꯇꯝꯃꯍꯧ ꯇꯝꯃꯧ ꯉꯜꯂꯤꯀꯥꯟꯗ ꯍꯌꯦꯡ ꯃꯥꯁꯇꯔ ꯍꯥꯏꯕꯁꯤꯅ ꯈꯤꯇꯪ ꯄꯥꯛꯅ ꯀꯩꯁꯨ ꯇꯧꯗꯕꯅꯦꯕ ꯃꯥꯁꯇꯔ ꯍꯥꯏꯁꯦꯀꯣ
ꯑꯗꯣ ꯏꯌꯥꯝꯕꯈꯣꯏꯁꯨ ꯃꯥꯁꯇꯔ ꯂꯣꯏꯈ꯭ꯔꯦꯕ ꯏꯌꯥꯝꯕꯈꯣꯏꯗꯤ ꯀꯨꯏꯈ꯭ꯔꯦꯕ ꯂꯣꯏꯕꯗꯣ ꯑꯗꯨꯔꯁꯨ ꯃꯣꯏ ꯑꯗꯨꯝ ꯊꯕꯛ ꯊꯤ ꯊꯤ ꯊꯤꯔꯒ ꯑꯦꯛꯖꯥꯝ ꯊꯥ ꯊꯥꯔꯒ ꯑꯗꯨꯝ ꯂꯩꯕꯅꯦ
ꯎꯝ
ꯑꯗꯨꯒꯤ ꯃꯇꯝ ꯑꯗꯨꯝ ꯇꯟꯕ
ꯎꯝ
ꯏꯀꯅꯣꯃꯤꯛꯁ ꯏꯀꯅꯣꯃꯤꯛꯁꯇꯗꯤ ꯌꯥꯝ ꯐꯩꯌꯦ ꯏꯀꯅꯣꯃꯤꯛꯁꯇꯤ ꯇꯧꯊꯣ ꯏꯀꯅꯣꯃꯤꯛꯁꯇꯤ ꯃꯥꯁꯇꯔ ꯌꯥꯝ ꯇꯥꯡꯉꯦꯕꯀꯣ
ꯎꯝ
ꯑꯗꯨꯅ ꯃꯁꯇꯔ ꯇꯣꯛꯊꯣꯛꯑꯣ ꯑꯗꯨꯝ ꯂꯩꯔꯤꯀꯥꯟꯗ ꯍꯌꯦꯡ ꯑꯣꯖꯥ ꯀꯈꯩ ꯀꯧꯔꯛꯑꯁꯨ ꯄ꯭ꯔꯥꯏꯚꯦꯠ ꯁ꯭ꯀꯨꯜꯗ ꯑꯣꯏꯔꯁꯨ ꯑꯗꯨꯝ ꯇꯥꯡꯕꯅꯤꯁꯨ ꯄꯩꯁꯥ ꯆꯥꯎꯕꯅꯦꯕ ꯏꯀꯅꯣꯃꯤꯛꯁꯀꯨꯝꯕ ꯀꯩꯒꯨꯝꯕꯁꯤꯗꯤ
ꯅꯪ ꯀꯃꯔꯁꯇ ꯇꯧꯕꯀꯣ
ꯎꯝ ꯑꯩꯅ ꯀꯃꯔꯁꯅꯦ ꯑꯗꯨꯝ ꯑꯦꯂꯚꯦꯟ ꯇꯨꯋꯜꯞꯇꯇꯩ ꯂꯧꯔꯛꯑꯦꯕꯀꯣ
ꯎꯝ ꯕꯤ ꯌꯦ ꯗꯁꯨ
ꯎꯝ ꯍꯣꯏ ꯄꯤꯀꯣ ꯑꯃ ꯇꯧꯔꯦ ꯑꯗꯨꯝ ꯀꯛꯆꯤꯡꯗ
ꯑꯗꯨꯗꯤ ꯅꯪ ꯀꯣꯆꯤꯡꯒꯨꯝꯕ ꯌꯥꯝ ꯂꯧꯔꯝꯅꯤꯅꯦ
ꯎꯝ ꯍꯣꯝ ꯊꯤꯇꯔ ꯆꯠꯄꯗꯣ
ꯑꯥ
ꯑꯌꯨꯛꯀ ꯅꯨꯃꯤꯗꯥꯡ ꯋꯥꯏꯔꯝ ꯏꯚꯤꯅꯤꯡꯒ
ꯎꯝꯝ
ꯑꯗꯨꯝ ꯑꯦꯂꯚꯦꯟ ꯇꯨꯌꯦꯜꯞ ꯇꯥꯛꯄꯅꯤꯅ ꯄꯩꯁꯥꯁꯨ ꯑꯗꯨꯝ ꯆꯥꯎꯋꯦꯕꯀꯣ
ꯃꯤ ꯑꯃ
ꯎꯝ ꯑꯃꯃꯝ ꯈꯛꯇꯪ ꯇꯧꯕꯗꯣ
ꯑꯣ
ꯄꯨꯡ ꯃꯥꯄꯜ ꯇꯔꯥ ꯃꯥꯄꯜ ꯇꯔꯥ ꯑꯗꯨꯝ ꯁꯥꯔꯒ ꯍꯨ ꯃꯥꯁꯇꯔ ꯇꯣꯛꯊꯣꯛꯑꯣ ꯄꯩꯁꯥ ꯅꯨꯡꯁꯥ ꯇꯥꯅꯤꯡꯉꯁꯨ ꯑꯗꯨꯝ ꯍꯣꯝ ꯇ꯭ꯌꯨꯇꯔꯒꯨꯝꯕ ꯆꯠꯂꯁꯨ ꯌꯥꯏꯗꯅꯀꯣ ꯁ꯭ꯋꯥꯏꯗꯗꯤ ꯌꯥꯝꯁꯨ ꯀꯧꯏ ꯁ ꯁꯤꯗꯔ ꯑꯉꯥꯡ ꯂꯥꯏꯔꯤꯛ ꯇꯥꯛꯄ ꯈꯣꯠꯄ ꯑꯩꯈꯣꯏꯒꯤ ꯃꯌꯨꯝ ꯃꯌꯨꯝ ꯆꯠꯂ ꯇꯥꯛꯄ ꯄꯩꯁꯥꯁꯨ ꯑꯗꯨꯝ ꯆꯥꯎꯕ
ꯍꯣꯏ
ꯅꯪ ꯌꯨꯝꯗ ꯇꯥꯛꯑꯦ ꯍꯥꯏꯗꯨꯗꯤ ꯑꯉꯥꯡ ꯑꯗꯨꯝ ꯃꯔꯤ ꯃꯉꯥ ꯇꯧꯔꯒ ꯇꯥꯛꯄꯗꯨꯔ
ꯎꯝ ꯑꯉꯥꯡ ꯅꯥꯏꯟꯒꯨꯝꯕ
ꯑ ꯑꯗꯣ ꯍꯥꯏꯗꯤ ꯑꯉꯥꯡ ꯌꯥꯝꯃꯦ ꯍꯥꯏꯕ ꯋꯥꯅꯤ ꯄꯩꯁꯥꯗꯣ ꯀꯥꯏꯅ ꯀꯩꯁꯨ ꯆꯥꯎꯗꯕꯅꯦꯕꯀꯣ ꯑ ꯎꯝ ꯑꯗꯨ ꯑꯗꯨꯅꯤ ꯑꯉꯥꯡ ꯋꯥꯁꯨ ꯋꯥꯅꯦꯕ ꯑꯉꯥꯡ ꯃꯥꯄꯜ ꯇꯔꯥ ꯇꯥꯜꯂꯛꯄ ꯍꯥꯏꯁꯦ ꯑꯃꯨꯛ ꯑꯗꯨꯅꯤ ꯎꯝ ꯁꯤꯗ ꯄꯨꯡ ꯑꯃ ꯑꯃ ꯃꯈꯥꯏꯒꯤꯗ ꯑꯉꯥꯡ ꯑꯃꯈꯛꯇꯪ ꯇꯧꯔꯒ ꯂꯤꯁꯤꯡ ꯅꯤꯄꯥꯥꯟ ꯇꯔꯦꯠ ꯅꯤꯄꯥꯜ ꯐꯣꯡꯕꯗꯨꯅ ꯐꯠꯇ꯭ꯔꯣ ꯋꯥꯁꯨ ꯋꯥꯗꯕ
ꯃꯥꯅꯦ ꯍꯣꯏ
ꯂꯥꯏꯔꯤꯛꯇꯁꯨ ꯀꯥꯏꯗꯕ ꯈꯪꯗ ꯈꯣꯠꯇꯕ ꯃꯥꯁꯇꯔꯒꯤ ꯀꯩꯒꯤ ꯑꯣꯏꯔꯁꯨ ꯁ꯭ꯋꯥꯏꯗ ꯂꯩꯕꯩ ꯈꯣꯠꯄꯩ ꯑꯣꯏꯔꯁꯨ ꯑꯗꯨꯝ ꯁꯤꯟꯕꯤꯒꯦꯕꯀꯣ ꯑꯗꯨꯝ ꯂꯥꯞꯁꯨ ꯂꯥꯞꯄꯅꯤꯅ ꯍꯣꯁꯇꯦꯜꯁꯨ ꯐꯪꯅꯦꯕ ꯑꯝ ꯎ ꯗ
ꯃꯥꯅꯦ ꯍ
ꯑꯣ ꯐꯔꯦ ꯑꯗꯨꯗꯤ ꯊꯝꯃꯒꯦꯀꯣ
ꯍꯣꯏ ꯍꯣꯏ
ꯎꯝ